ꯎꯝ ꯇꯥꯕ
ꯑꯗꯨꯗꯤꯅꯦ ꯌꯨꯝꯗ ꯑꯗꯨꯝ ꯂꯩꯗꯣꯏꯔꯥ
ꯍꯣꯏ ꯏꯟꯁꯥꯡ ꯊꯣꯡꯉꯕꯣ
ꯍꯥꯥ
ꯏꯟꯁꯥꯡ ꯊꯣꯡꯅꯕꯣ
ꯏꯟꯁꯥꯟꯗꯤ ꯊꯣꯡꯅ ꯀ꯭ꯔꯦ ꯏꯟꯁꯥꯡ ꯊꯣꯡꯖꯔ ꯈꯪꯅꯤ ꯏꯟꯁꯥꯡꯒ ꯂꯥꯏꯗ꯭ꯔꯦ ꯍꯧꯖꯤꯛꯁꯦ ꯂꯦꯗꯤꯁ ꯐꯤꯡꯒꯔ ꯈꯛꯇ ꯇꯅꯥꯏ ꯀꯔꯤ ꯀꯃꯥꯏꯅ ꯆꯥꯗꯣꯏꯅꯣ ꯁꯦ ꯈꯟꯕꯅꯤ
ꯌꯥꯝ ꯃꯥꯎꯕꯅꯦ ꯑꯗꯣ ꯑꯩꯁꯨ ꯉꯁꯥꯏ ꯑ ꯍꯣꯏ ꯑꯃꯨꯛꯀ ꯆꯥꯗꯨꯏꯅꯦ
ꯈꯝꯃꯦꯅꯁꯦꯅꯁꯨ ꯂꯥꯏꯗꯦ ꯀꯔꯤ
ꯑꯂꯨ ꯊꯥꯝꯃꯦ ꯑꯗꯨꯒ ꯑꯥꯥ ꯆꯅꯥꯝꯒꯨꯝꯕꯒ ꯈ ꯌꯥꯝꯅ ꯍꯥꯞꯄꯣ
ꯎꯝ
ꯖꯥꯔꯗꯨ ꯍꯥꯄꯣ ꯑꯁꯥꯡ ꯑꯃꯨꯔꯣꯛ ꯑꯁꯥꯡꯕꯗꯣ ꯈꯔ ꯊꯝꯃꯒ ꯊꯣꯡꯕꯗꯣ ꯍꯥꯎꯕꯅꯦ
ꯑꯂꯨ ꯑꯂꯨꯒ ꯂꯦꯗꯤꯁ ꯐꯤꯡꯒꯔꯒ ꯈꯛꯇ
ꯍꯣꯏ ꯍꯥꯃꯦꯡ ꯑꯁꯦꯡꯕ ꯂꯩꯗꯨꯗꯤ ꯑꯗꯨꯝ ꯊꯧꯕ ꯇꯥꯔꯦ ꯍꯥꯎꯕ ꯅꯤꯗ
ꯅꯠꯇ꯭ꯔꯒꯅꯦ ꯑꯩꯗꯤ ꯑꯂꯨꯒꯗꯤ ꯍꯥꯎꯔꯨꯔꯗ꯭ꯔꯅ ꯏꯔꯣꯟꯕ ꯆꯖꯁꯤꯔꯥꯅ ꯑꯃꯨꯛꯀꯥ ꯈꯟꯂꯦ ꯑꯗꯨꯒ ꯏꯔꯣꯏꯕꯆꯥꯔꯤ ꯏꯅꯥꯎ ꯅꯨꯄꯥ ꯆꯥꯒꯗ꯭ꯔꯥꯅ ꯎꯝ ꯏꯔꯣꯟꯕ ꯑꯩꯗꯤ ꯌꯥꯝ ꯍꯥꯎꯋꯦ
ꯍꯥꯎ ꯃꯅꯤ ꯍꯥꯎ ꯃꯅꯤ
ꯕꯦꯍꯟꯗ꯭ꯔꯤꯗꯤ ꯏꯅꯥꯎ ꯅꯨꯄꯥꯁꯨ ꯆꯥꯅꯤꯡꯕ ꯃꯥꯜꯂꯦ ꯑꯗꯨꯝ ꯆꯥꯏ ꯃꯥꯁꯦ ꯏꯟꯖꯥꯡꯒꯨꯝꯕꯗ ꯎꯝ ꯍꯋꯦ ꯍꯋꯦꯅꯗꯤ ꯍꯥꯏꯗ ꯑꯗꯨꯝ ꯆꯥꯏ ꯍꯥꯎꯕ꯭ꯔꯥ ꯍꯥꯏꯔ ꯀꯥꯟꯗ ꯈꯪꯗꯦ ꯇ ꯍꯥꯏ
ꯉ ꯍꯥꯏ ꯄꯦꯅꯦꯜꯇꯤ ꯆꯥꯔꯤꯗꯨꯗꯤ
ꯎꯝ
ꯑꯁ ꯑꯗꯨꯃꯥꯏꯅ ꯍꯥꯏꯕꯃꯥꯟꯂꯤꯗ ꯑꯩꯁꯨ ꯀꯣ ꯇꯥꯄꯔꯥ ꯑꯩꯁꯨ ꯑꯗꯨꯝ ꯅꯨꯉꯥꯏꯌꯦ ꯇꯁꯦ ꯁꯥꯟꯗ ꯅ ꯁꯨ ꯍꯥꯏꯔ ꯕꯦꯂꯦꯟꯗꯔꯤ ꯆꯥꯔꯗꯤ ꯇ ꯅꯨꯉꯥꯏꯕꯅꯤꯗꯅ ꯄꯔꯖꯦꯟꯁꯇꯥꯏꯟꯗ
ꯑꯩꯈꯣꯏꯒꯤ ꯀꯔꯤ ꯍꯥꯏꯁꯤꯔꯥ ꯃꯅꯨꯡꯗ ꯐ꯭ꯂꯨꯏꯠꯁ ꯑ ꯃꯌꯥꯝ ꯂꯩ ꯑꯗꯨꯗ ꯐꯅꯤ ꯑꯩꯈꯣꯏ ꯈꯣꯡ ꯌꯥꯝ ꯅꯥꯕ ꯃꯤꯁꯤꯡꯁꯦ ꯁꯤ ꯆꯥꯎꯋꯣ ꯍꯥꯏꯌꯦꯗꯅ
ꯍꯣꯏ ꯑꯩ ꯏꯅꯥꯎ ꯅꯨꯄꯥꯗꯤ ꯌꯥꯝ ꯆꯥꯒꯗꯕꯅꯦ
ꯍꯣꯏ ꯑꯗꯨꯗ ꯅꯕꯗ
ꯍꯣꯏ ꯑꯩꯈꯣꯏ ꯈꯣꯡ ꯅꯥꯕꯤꯒꯤ ꯈꯡꯅꯕ ꯅꯨꯄꯥꯗꯣ
ꯎꯝ
ꯎꯝ ꯑꯩꯈꯣꯏ ꯃꯅꯥꯛꯇ ꯋꯥ ꯀꯔꯤ ꯋꯥ ꯍꯥꯏꯒꯗ꯭ꯔꯥ ꯇꯣꯛꯑꯗꯤ ꯑꯩꯅ ꯈꯟꯕꯗꯤ ꯅꯨꯄꯥꯗꯣ ꯃꯣꯏꯒꯤ ꯃꯌꯨꯝꯗ ꯌꯥꯗꯕ ꯏꯅꯤꯅ ꯍꯥꯏꯒꯅꯤ ꯑꯩ ꯈꯂꯦꯀꯣ ꯃꯥꯒꯤ ꯋꯥꯗꯣ
ꯑꯗꯨꯅꯤ ꯃꯥꯒꯤ ꯋꯥꯍꯩꯗꯣ ꯅꯪ ꯏꯃꯨꯡꯅ ꯅꯪꯅ ꯄꯥꯝꯗ꯭ꯔꯗꯤ ꯀꯔꯤ ꯋꯥ ꯍꯥꯏꯅꯤꯉꯥꯏ ꯂꯩꯕ꯭ꯔꯥ ꯍꯥꯏꯕꯗꯣ ꯑꯗꯨꯗꯤ
ꯁꯨꯃꯥꯏꯅ ꯃꯤꯉꯣꯟꯗ ꯍꯥꯏꯒꯅꯤ ꯍꯥꯏꯗꯤ ꯈꯜꯂꯦ ꯃꯔꯩ ꯃꯔꯥꯡ ꯑꯦꯁ ꯋꯥ ꯌꯦꯉꯨ ꯇꯨ ꯑ ꯑꯁꯨꯃꯥꯏꯅ ꯉꯥꯡꯉꯗꯤ ꯃꯥꯁꯦ ꯃꯆꯤꯟꯒ ꯌꯥꯝ ꯀꯜꯂꯦꯀꯣ ꯌꯥꯝ ꯍꯣꯏꯔꯒ
ꯃꯥꯒꯤ ꯃꯋꯥ ꯃꯋꯥ ꯀꯨꯝꯕ ꯑꯣꯏꯔꯗꯤ ꯃꯥꯁꯦ ꯅꯨꯡꯁꯤ ꯗꯦꯕ ꯃꯥꯒꯤ ꯑꯩꯈꯣꯏ ꯍꯥꯏ ꯅꯨꯄꯤꯒꯤ ꯏꯃꯨꯡꯅ ꯄꯥꯝꯕꯒꯤ ꯃꯥꯁꯤ ꯏꯟꯕ ꯇꯥꯏꯞꯇ ꯏꯟꯕ ꯍꯣꯏ ꯑꯗꯨꯃꯥꯏꯅ ꯇꯧꯋꯦꯕ ꯌꯥꯝ ꯅꯨꯡꯁꯤꯕ ꯃꯥꯟꯗꯦ ꯃꯥꯒꯤ ꯃꯑꯣꯡꯗꯣ
ꯅꯨꯡꯁꯤꯗꯦ ꯍꯣꯏ ꯆꯨꯝꯃꯦ
ꯅꯨꯡꯁꯤ ꯆꯕꯤꯒꯤꯅꯦ ꯆꯍꯤ ꯍꯣ ꯆꯩ ꯌꯥꯝ ꯍꯥꯏꯀꯣ
ꯍꯣꯏ ꯃꯥꯁꯦ ꯑꯦꯛꯇꯤꯡꯗꯤ ꯑꯁ ꯑꯦꯛꯇꯔꯒꯨꯝꯕ ꯌꯥꯏ ꯍꯣꯏ
ꯌꯥꯒꯅꯤ ꯃꯥꯁꯦ
ꯑꯩ ꯑꯩꯈꯣꯏꯒꯤ ꯏꯃꯥꯟꯅꯕꯤꯗꯤ ꯑꯗꯨ ꯃꯥꯅ ꯄ꯭ꯂꯦ ꯇꯥꯕꯗꯣ ꯑꯗꯨꯝ ꯈꯡꯗꯕ ꯃꯥꯗꯤ ꯌꯥꯝ ꯅꯨꯡꯁꯤꯌꯦ ꯃꯥꯗꯣ
ꯁꯥꯎꯅꯤꯡ ꯍꯥꯎꯔꯁꯨ ꯑꯗꯨꯒꯤꯅꯤ ꯃꯥꯁꯨ ꯑꯍꯥꯟꯕꯁꯨ ꯑꯍꯥꯟꯕꯅꯤꯅꯀꯣ
ꯍ
ꯑꯗꯨꯝ ꯌꯥꯝ ꯊꯥꯖꯕ ꯑꯃ ꯂꯥꯛꯕꯗꯣ ꯑꯗꯨꯒꯤꯅꯤ
ꯅꯨꯄꯥꯁꯨ ꯃꯥꯗꯤ ꯊꯥꯗꯣꯛꯄꯗꯤ ꯈꯗꯧꯑꯣꯏꯅ ꯈꯟꯕ
ꯑꯗꯨꯒꯤꯅꯤ ꯃꯥꯅ ꯍꯣꯏ ꯋꯥ ꯑꯗꯨꯝ ꯉꯥꯡꯉꯁꯨ ꯑꯗꯨꯒꯤꯅꯤ
ꯃꯥꯗꯤ ꯑꯗꯨꯝ ꯐ꯭ꯔꯤꯗꯝꯗ ꯅꯨꯄꯤꯕꯨ ꯐ꯭ꯂꯥꯠ ꯇꯥꯎꯔꯒ ꯆꯠ ꯀꯦ ꯍꯕ ꯃꯥꯁꯦ ꯊꯥꯗꯣꯛꯄꯨꯗꯤ ꯊꯥꯗꯣꯛꯑꯣꯏ ꯍꯥꯏꯕ
ꯑꯗꯣ
ꯄꯨꯥ ꯍꯥꯏꯅꯦ ꯃꯥ
ꯏꯀꯥꯏꯕ ꯑꯃꯐꯥꯎ ꯂꯩꯥꯏꯇꯕ ꯃꯥꯜꯂꯦ ꯃꯥꯁꯦ ꯑꯩꯗꯤ ꯑꯃꯨꯛꯀ ꯂꯝꯕꯤꯗ ꯎ ꯍꯗ ꯋꯥ ꯋꯥ ꯉꯉꯅ ꯁꯦꯝꯦꯡꯕ ꯑꯩꯗꯤ
ꯀꯁꯨ ꯉꯥꯡ ꯃꯥꯁꯨ ꯁꯨꯡꯉꯥꯡ ꯉꯥꯡꯗꯕꯗꯣ ꯑꯣ
ꯈꯪꯗꯕꯒꯨꯝ ꯇꯥꯎꯉꯅꯤ
ꯉꯥꯡꯉꯣꯏ ꯑꯩ ꯈꯪꯉꯤ ꯑꯩꯈꯣꯏꯅ ꯉꯥꯡꯉꯁꯨ ꯃꯥꯁꯨ ꯉꯥꯡꯉꯣꯏ ꯅꯝꯐꯨꯗ ꯉꯥꯡꯕꯅꯦꯕ ꯅꯍꯥꯟꯁꯨ ꯍꯥꯏꯗꯤ ꯏꯃꯥꯟꯅꯕꯤꯒꯤ ꯃꯔꯨꯞꯅꯦ ꯍꯥꯏꯕꯒꯤ ꯉꯥꯡꯕꯅꯦꯕ
ꯑꯗꯨꯒ ꯃꯥꯗꯤ ꯌꯥꯝ ꯀꯔꯤ ꯍꯥꯏꯁꯤꯅ ꯅꯥꯛꯄ ꯇꯥꯏꯕ ꯇꯥꯎꯔꯒꯀꯣ
ꯍꯣꯏ
ꯃꯅꯦ ꯀꯔ ꯊꯝ
ꯎ
ꯃꯣꯏ ꯃꯣꯏ ꯇꯣꯛꯄ ꯇꯥꯔꯗꯤ ꯍꯥꯏꯕꯗꯤ ꯃꯣꯏꯒꯤ ꯃꯃꯥꯒꯤ ꯁꯥꯏꯗ ꯦꯀꯣ ꯀ ꯑꯩꯉꯣꯟꯗ ꯆꯥꯎꯧꯔꯥꯛꯄ ꯇꯥꯔꯗꯤ ꯑꯩꯗꯤ ꯑꯁ ꯌꯥꯝ ꯊꯤꯅꯉꯥꯡ ꯑꯅꯤ ꯃꯥ
ꯑꯁꯦꯡꯕꯗꯣ ꯍꯥꯏꯔꯣ
ꯍꯣꯏ ꯏꯃꯥ ꯄꯣꯛꯒꯨꯝꯕꯗꯤ ꯀꯣꯜ ꯇꯧꯔꯛꯄ ꯌꯥꯏ ꯑꯩꯅ ꯈꯟꯕꯗꯤ
ꯑ
ꯈ ꯋꯥꯔꯤꯔꯤ ꯇꯥꯏ ꯁꯦꯃꯃ ꯍꯧꯖꯤꯛꯁꯦ ꯃꯁꯥꯒ ꯅꯥꯗ꯭ꯔꯗꯤ ꯑꯩ ꯑꯃꯨꯛ ꯀꯣꯡꯕꯤꯕꯩ ꯃꯣꯏꯒꯤ ꯋꯥꯔꯤ ꯂꯤꯕ ꯃꯥꯗꯤ ꯃꯥꯁꯤ ꯍꯧꯖꯤꯛꯀꯥꯟ ꯌꯥꯝ ꯉꯟꯥꯟꯕꯒꯤ ꯀꯣ ꯇꯧ ꯂꯥꯛꯄ ꯇꯥꯔꯦ ꯑꯩꯗꯤ ꯍꯥꯏꯒꯅꯤ
ꯍꯥꯏꯌ ꯍꯥꯏꯌ
ꯑꯗꯨꯒ ꯃꯥꯒꯤ ꯀꯥꯖꯤꯟꯁꯨ ꯂꯤꯔꯝꯕ ꯌꯥꯏ ꯃꯣꯏꯒꯤ ꯃꯃꯥꯗꯀꯣ
ꯎꯝ
ꯃꯥꯗꯅꯤꯅꯦ ꯑꯥ ꯀꯔꯤ ꯆꯠꯂꯣ ꯁ ꯇꯕꯁꯦ ꯅꯦ ꯑꯩꯈꯣꯏꯒꯤ ꯏꯃꯥꯟꯅꯕꯤꯗꯤ ꯇꯣꯡꯈ꯭ꯔꯦ ꯃꯥꯗꯤ ꯃꯥꯡꯈ꯭ꯔꯦ ꯑꯃꯨꯛꯀ ꯑꯐꯕ ꯂꯥꯛꯑꯔꯣꯏ ꯃꯥꯁꯦ ꯍꯣꯏ ꯍꯣꯏ
ꯑꯦꯁꯇ꯭ꯔꯥ ꯂꯥꯛꯄꯗꯨꯗ ꯃꯥꯅ ꯑꯩ ꯀꯅꯥ ꯀꯅꯥꯕꯨ ꯅꯨꯄꯥꯒ ꯆꯠꯃꯤꯟꯅꯕ ꯅꯨꯄꯥꯒꯤ ꯄꯣꯕ꯭ꯂꯦꯝ ꯑꯩ ꯊꯣꯛꯍꯟꯕ꯭ꯔꯥꯅ ꯍꯥꯏꯕꯗꯣ ꯀꯩ ꯂꯒꯦ ꯑꯗꯨ ꯑꯗꯨ ꯃꯥ ꯈꯨꯝꯁꯨ ꯈꯨꯝꯗꯅ ꯑꯗꯨ
ꯑ ꯀꯨꯝꯃꯤ ꯀꯥꯏ ꯂꯩꯥꯏꯇ ꯄꯒꯤꯅꯦꯦ ꯑꯗꯣ ꯃꯥ ꯀꯦ ꯋꯥꯗꯦ ꯑꯁ ꯐꯖꯥꯕ ꯇꯥꯏꯗ ꯅꯨꯡꯁꯤꯕꯤ ꯀꯥꯏꯅ ꯑꯁ ꯇꯥꯜꯂꯤ ꯃꯥꯁꯦ ꯍꯥꯏꯗꯤ ꯑꯗꯨ ꯃꯥꯅ ꯁꯤꯄꯤ ꯅꯨꯡ ꯁꯤꯄꯤ ꯀꯥꯎ ꯑꯩꯗꯤ ꯇꯥꯟꯕꯅꯤ ꯈꯈꯣꯏꯒꯤ ꯃꯃꯥꯡꯁꯨ ꯀꯥꯎꯔꯕ ꯑ ꯍ ꯑꯁ ꯊ
ꯑꯗꯨꯀꯣ ꯉꯔꯥꯡꯗꯣ ꯑꯩꯈꯣꯏ ꯏꯃꯥꯟꯅ ꯕꯤ ꯌꯥꯏ ꯁꯦꯝꯕ ꯅꯨꯄꯤꯒ ꯄꯤꯂꯣ ꯄꯥꯏꯔꯤ ꯅꯨꯄꯤꯗꯣ ꯄꯥꯕ ꯃꯥꯜꯂꯦ ꯀꯟꯅ ꯄꯥꯕ ꯃꯥꯜꯂꯦ ꯃꯣꯏ ꯑꯅꯤꯁꯦ ꯄꯥꯝꯃꯤꯟꯅꯔꯒ ꯑꯗꯨ ꯅꯨꯡꯁꯤꯗꯤ ꯃꯇꯥꯡꯒꯤꯗꯤ ꯌꯥꯝꯅ ꯃꯥꯂꯦꯁꯖ ꯃꯣꯏ ꯑꯅꯤꯖꯦ ꯄꯥꯝꯃꯤꯟꯅꯕꯒꯤ ꯊꯣꯡꯑꯣꯏꯗꯣ
ꯉꯔꯥꯡ ꯑ ꯏ ꯏ ꯀꯥꯔꯦ ꯉꯔꯥꯡꯗꯣ ꯑꯃꯨꯛ ꯀꯞ ꯃꯣꯏ ꯃꯦꯁꯦꯖ ꯎꯕꯗꯒꯤ
ꯍꯣꯏ
ꯌꯥꯝ ꯁꯥꯎꯅꯤꯡꯉꯤ
ꯑꯩꯅ ꯃꯥ ꯃꯥꯒꯨꯝꯕꯁꯦ ꯑꯩꯗꯤ ꯊꯦꯡꯅꯥꯗꯩꯀꯣ ꯃꯆꯤꯟꯒ ꯌꯥꯝ ꯀꯥꯟꯕꯗꯣ ꯑꯗꯤ ꯌꯦꯉ ꯥꯛꯄꯅ ꯉꯥꯛꯄꯅ ꯅꯨꯄꯤ ꯑꯁ ꯀꯔꯤ ꯍꯥꯏꯁꯤꯔ ꯃꯥꯅ ꯋꯥ ꯃꯌꯥꯝ ꯑꯗꯨꯝ ꯁꯦꯝ ꯁꯦꯝꯔ ꯍꯥꯏꯩꯕꯗꯣ ꯅꯨꯄꯤꯕ ꯁꯨꯃꯥꯏꯅ ꯇꯥꯎꯗꯦ ꯍꯥꯏꯕꯅꯤꯗ ꯅꯨꯄꯤꯗꯒꯤ ꯍꯦꯜꯂꯦ ꯑꯗꯨꯒ ꯃꯣꯏ ꯑꯅꯤ ꯑꯃꯨꯛ ꯇꯣꯛꯈ꯭ꯔꯗꯤ ꯃꯣꯏꯒꯤ ꯏꯃꯨꯡꯅ ꯌꯥꯗꯕꯒꯤꯅꯤꯅ ꯑꯩꯗꯤ ꯈꯂꯦ ꯁꯨꯃꯥꯏꯅ ꯃꯣꯏꯒꯤ ꯃꯠ ꯑ ꯃꯥꯒꯤ ꯁꯥꯏꯠꯇꯁꯨ ꯃꯕꯥꯒꯤ ꯁꯥꯏꯠꯇꯁꯨ ꯑꯁꯨꯃꯥꯏꯅ ꯉꯥꯡꯉꯅꯤ ꯍꯥꯏꯗꯤ ꯈꯜꯂꯦ ꯃꯥꯁꯦ ꯆꯤꯟꯌꯥꯝ ꯀꯥꯟꯕꯅꯤꯅ
ꯎꯝ
ꯑꯗꯨꯒ ꯃꯣꯏ ꯀꯥꯖꯤꯟꯁꯤꯡꯁꯨꯀꯣ ꯑꯁꯦꯡꯕ ꯍꯥꯏꯔꯒꯦ ꯑꯗꯨ ꯅꯨꯄꯥꯗꯣ ꯋꯥ ꯌꯥꯝ ꯉꯥꯡꯕꯅꯤꯀꯣ ꯃꯥꯁꯤ ꯌꯥꯗꯦꯅ ꯍꯥꯏꯕꯅꯤꯀꯣ ꯀꯖꯤꯟ ꯁꯤꯡꯁꯨ ꯁꯨꯃꯥꯏꯅ ꯍꯥꯏꯔꯅꯤ
ꯑꯃꯅꯤ ꯂꯩꯌꯦ ꯋꯥꯡꯒꯦ
ꯑꯗꯨꯝ ꯍꯥꯏꯕꯗꯤ ꯄꯥꯛꯅꯁꯨ ꯇꯤꯟꯅꯗꯕꯅꯤ ꯍꯥꯏꯕꯗꯤ ꯃꯥꯒꯤ ꯀꯔꯤ ꯍꯥꯏꯁꯤꯔ ꯃꯥꯗꯤ ꯃꯥꯗꯤ ꯈꯔ ꯃꯣꯏꯗꯒꯤ ꯇꯣꯉꯥꯟꯕꯀꯣ ꯃꯥꯅ ꯇꯥꯎꯕ ꯃꯁꯦꯟꯗꯣ ꯊꯕꯄꯥꯛꯁꯤꯡꯗꯣ ꯑꯗꯨꯒꯤ ꯃꯣꯏꯁꯨ ꯀꯔꯤ ꯍꯥꯏ ꯍꯣꯏ ꯇꯅꯕꯤ ꯇꯅꯩꯇꯁꯨ ꯃꯣꯏꯒꯨꯝꯅ ꯃꯉꯣꯟꯗꯗꯤ ꯇꯤꯟꯅꯗꯦꯕ ꯃꯣꯏ ꯃꯁꯦꯟ ꯗꯀꯣꯣ ꯃꯥ ꯃꯥꯅ ꯇꯥꯎꯕ ꯊꯕꯥꯛ ꯃꯥꯅ ꯀꯔꯤ ꯍꯥꯏꯁꯤꯔꯥ ꯃꯣꯏꯒꯤ ꯃꯥꯒꯤ ꯃꯆꯤꯟꯁꯨ ꯈꯔ ꯈꯔ ꯈꯪꯉꯦꯕ ꯃꯣꯏꯁꯨ ꯑꯗꯨꯝ ꯉꯥꯡꯅ ꯄꯨꯊꯣꯛꯑꯦ ꯃꯔꯛ ꯃꯔꯅꯥꯛꯇ ꯈꯥꯡꯉꯦꯕ ꯕ ꯑꯩꯗꯤ ꯃꯣꯏꯒ ꯌꯥꯝ ꯇꯤꯅꯥꯏꯌꯦꯅ ꯃꯣꯏꯒꯤ ꯌꯨꯝꯗ ꯂꯥꯏꯕꯒꯤ ꯑꯗꯨꯝ ꯑꯩꯈꯣꯏꯗꯤ ꯅꯥꯕ ꯀꯥꯟꯗ ꯃꯔꯛ ꯃꯔꯛꯇ ꯑꯗꯨꯝ ꯍꯩꯏꯗꯣꯛꯄꯅꯤ
ꯍꯣꯏ ꯌꯥꯝ ꯂꯨ ꯃꯥꯁꯦ ꯍꯥꯏꯗꯤ ꯀꯟꯅꯁꯨ ꯋꯥ ꯃ ꯌꯥꯗꯦ ꯑ ꯋꯥ ꯑꯩ ꯏꯃꯥ ꯏꯄꯥꯈ ꯂꯩꯇꯕꯒꯤꯅꯦ ꯑꯗꯨꯝ ꯑꯗꯨꯗꯤ ꯊꯥꯅ ꯈꯉꯟꯗꯧ ꯈꯔ ꯂꯩꯕ ꯃꯥꯜꯂꯦꯕ ꯃꯥꯒꯤ ꯀꯖꯤꯟꯁꯤꯡꯗꯣ
ꯑꯗꯨꯒ ꯍꯣꯁꯇꯦꯜ ꯑꯃꯨꯛ ꯂꯥꯢ ꯂꯩ ꯂꯥꯏꯕꯗꯣ ꯈꯪꯉꯦꯀꯣ ꯂꯥꯛꯈ꯭ꯔꯀꯥꯟꯗ ꯍꯣꯁꯇꯥꯦꯜꯗ ꯂꯥꯏꯒꯅꯤ ꯂꯥꯏꯒꯅꯤ ꯍꯥꯏꯕꯗꯣ
ꯑ ꯍ
ꯁꯨ ꯃꯣꯏ ꯃꯣꯏꯒꯤ ꯌꯨꯝꯗꯤꯀꯣ ꯈꯔ ꯍꯥꯏꯗꯤ ꯃꯃꯥꯒꯤ ꯁꯥꯏꯗꯠꯇꯗꯤ ꯈꯔ ꯅꯨꯡꯉꯥꯏꯗꯕꯅꯦ ꯑꯗꯨꯗꯣ ꯍꯥꯏꯕꯗꯤ ꯃꯥꯒꯤ ꯄꯩꯁꯥ ꯑꯗ ꯌꯥꯝ ꯂꯤꯛꯅ ꯀꯔꯤ ꯍꯥꯏꯗ꯭ꯔꯥ ꯃꯥꯒꯤꯅꯦꯅ ꯁꯦꯝꯕꯅꯦꯕ ꯃꯣꯏꯁꯦ ꯑ ꯑꯗꯨ ꯗꯤꯁꯀꯥꯎꯟ ꯇꯥꯔꯒꯀꯣ ꯑꯗꯨꯀꯥꯟꯗ ꯃꯔꯛ ꯃꯔꯛꯇ ꯑꯗꯨꯝ ꯂꯥꯏꯔꯒ ꯂꯥꯏꯌꯦꯕꯗꯣ ꯃꯥꯁꯦ ꯄꯩꯁꯥ ꯌꯥꯝ ꯄꯥꯏꯑꯕ ꯇꯥꯏ ꯑꯗꯨꯝ ꯇꯥꯎꯔꯒ ꯂꯩ ꯂꯩꯑꯦ ꯑꯩꯈꯣꯏꯗꯤ ꯋꯥꯈ꯭ꯔꯦꯅꯀꯣ ꯍꯥꯏꯕꯅꯤꯀꯣ ꯑꯗꯨꯒ ꯑꯗꯨꯝ ꯂꯥꯏꯕꯗꯣ ꯑꯗꯨꯒ ꯃꯣꯏꯁꯦ ꯆꯤꯡꯅꯕ ꯑꯃ ꯂꯩꯕ ꯃꯥꯜꯂꯦ ꯍꯁꯦ ꯑꯗꯨ ꯀꯨꯝꯕ ꯍꯣꯁꯇꯦꯜꯗꯤ ꯂꯥꯏꯕ ꯃꯥꯟꯗꯦ ꯅ ꯃꯣꯏ ꯀꯥꯖꯤꯟ ꯐꯥꯎ ꯑꯩꯉꯣꯟꯗ ꯍꯥꯡꯕꯅꯤꯀꯣ ꯊꯗꯦ ꯍꯥꯏꯁ ꯊꯨꯅ ꯑꯗꯨꯝ ꯍꯥꯏꯕꯅꯤ ꯑꯗꯨꯒꯨꯝꯕꯗꯤ ꯊꯥꯖꯕꯗꯤ ꯐꯖꯗꯦꯅ ꯍꯥꯏꯔꯛꯄ
ꯑꯗꯨ ꯇꯣꯂꯣꯞ ꯆꯥꯏ ꯍꯥꯏꯗ ꯀꯩꯇꯕ꯭ꯔꯥ ꯒ꯭ꯌꯥꯟ ꯇꯥꯗꯤꯦ ꯃꯥꯒꯤ ꯅꯨꯄꯤꯄꯥ ꯒ꯭ꯌꯥꯟ ꯇꯥꯗꯕꯗꯣ ꯇꯣꯂꯣꯞ ꯆꯥꯕꯗꯣꯃ ꯀꯩ ꯇꯣꯂꯣꯞꯅ ꯍꯥꯏꯕꯅꯣ ꯍꯥꯏꯗꯣ
ꯑꯩꯁꯨꯅꯦ ꯑꯗꯨꯗꯣ ꯑꯩꯗꯤ ꯌꯥꯝ ꯉꯥꯡꯑꯦ ꯀꯔꯤꯗ ꯂꯅ ꯈꯪꯗꯦꯁꯨ
ꯍ ꯑꯗꯨꯄꯤ ꯐꯥꯎ ꯌꯥꯟ ꯇꯥꯗꯦꯕꯗꯣ
ꯑꯗꯨꯒꯤꯅꯦ ꯑꯗꯨ ꯀꯔꯤꯒꯤ ꯃꯣꯏꯒꯤꯒ ꯍꯥꯏꯗꯤ ꯍꯥꯏꯗꯣꯛꯅꯤꯡꯗꯕꯩ ꯑꯣꯏꯔꯕ ꯐꯪꯒꯅꯤꯅ ꯈꯜꯂꯦ ꯑꯗꯨꯕꯨꯗꯤ
ꯑꯥ
ꯃꯥ ꯃꯃꯥꯅ ꯈꯔ ꯄꯩꯁꯥ ꯅꯪꯉ ꯑꯃ ꯍꯤꯡꯕ ꯀꯥꯟꯗꯒꯤ